ꯍꯜꯂꯣ
ꯎꯝ ꯍꯥꯏꯕ ꯌꯥꯏꯌꯦ
ꯀꯔꯝ ꯀꯔꯝ ꯂꯦꯜꯂꯤꯒꯦ
ꯌꯥꯝ ꯀꯟꯅ ꯂꯦꯜꯂꯤ ꯀꯩꯁꯨ ꯂꯦꯜꯂꯤ ꯍꯧꯁꯨ ꯈꯪꯗꯦ ꯍꯣꯔꯥꯏꯒꯤ ꯃꯍꯨꯠ ꯂꯦꯟꯕꯁꯤꯗꯤ
ꯄꯨꯟꯁꯤꯁꯦ ꯁꯨꯡꯅꯨꯡ ꯅꯨꯡꯉꯥꯏꯇꯦ ꯃꯥꯟꯕꯒꯤ ꯋꯥꯅꯤ
ꯃꯥꯅꯦ ꯃꯥꯅꯤ ꯃꯥꯅꯦ ꯁ ꯁꯃꯥꯏꯇ ꯌꯥꯔ ꯗꯗꯤ ꯃꯥꯕꯨ ꯀꯩ ꯃꯔ ꯃꯅꯤ ꯃꯥ ꯋꯥ ꯈꯥꯟꯕꯤ ꯇꯁꯤꯦ ꯅꯨꯗꯨꯄꯤꯒꯤ
ꯑꯌꯨꯡꯖꯧ ꯈꯣ
ꯋꯥꯈꯜꯅꯟꯕ ꯇꯧꯕ ꯃꯤ ꯑꯗꯒꯤ ꯑꯇꯣꯞꯄ ꯇꯨꯡꯕꯤ ꯐꯣ ꯋꯥꯅꯤ ꯑꯩ ꯃꯥ ꯀꯗꯗꯗꯤ ꯀꯔꯤꯉꯥꯏ ꯋꯥꯈꯟꯒꯤ ꯑꯦꯅꯤꯃꯦꯅ ꯑꯩꯈꯣꯏꯅ ꯌꯦꯡꯅꯩ ꯁꯤꯒꯨꯝꯕ ꯅꯠꯇꯕ ꯃꯥꯒꯤ ꯑꯃ ꯂꯩꯈ꯭ꯔꯦ
ꯎꯝ ꯎꯝ
ꯑꯗꯨꯒꯤ ꯀꯗꯥ ꯂꯩꯣ ꯍꯥꯏꯒ
ꯑꯗꯨꯒ ꯁ ꯀꯔꯝ ꯁꯥꯟꯉꯛꯄ ꯃꯇꯝꯗ ꯀꯔꯝ ꯀꯔꯝꯕ ꯒꯦꯝ ꯁꯥꯟꯅꯁꯤꯒꯦꯅ
ꯄ ꯃꯇꯝꯗ ꯀꯃꯥꯏꯅ ꯒꯦꯝ ꯁꯥꯟꯅꯔꯒ ꯃꯥꯡꯍꯟꯁꯤꯒꯦ ꯑ ꯒꯕꯗꯤ ꯌꯥꯝꯉꯥꯏ ꯍꯥꯏꯗꯤ ꯑ ꯋꯥ ꯋꯥꯍꯟꯗꯤ ꯋꯥꯍꯟꯗ ꯑꯗꯨ ꯋꯥꯈ ꯋꯥꯍ
ꯑꯩꯒꯤꯗ ꯑꯍꯨꯝ ꯋꯥꯠꯂꯤ ꯁꯤꯜꯂꯨꯔꯒ ꯑꯅꯤ ꯇꯧ ꯌꯥꯔꯅꯤ ꯖꯦꯔꯣ ꯆꯠꯄꯒꯤ
ꯎꯝ
ꯑ
ꯅꯥꯈꯔꯥꯅ ꯅꯥꯈꯔꯥ ꯅꯥꯈꯔꯥꯒ
ꯒꯤ ꯅꯪꯒꯤꯗꯣ ꯑꯅꯤꯃ ꯑꯅꯤꯗꯣ ꯅꯪ ꯑꯅꯤ ꯑꯗꯨ ꯅꯪꯗꯧ ꯃꯥꯜꯂꯦ ꯑꯩꯁꯨ ꯑꯅꯤ ꯋꯥꯠꯂꯤ ꯋꯥꯁꯤꯜꯂꯣꯏꯔꯒ
ꯎꯝ
ꯑꯗꯨ ꯅꯪꯒꯤ ꯑꯃꯒ ꯑꯩꯒꯤ ꯑꯃꯒ ꯅꯪꯕ ꯌꯦꯡꯉꯁꯤ ꯔꯥꯅꯤ ꯑꯅꯤ ꯁꯣꯜꯂꯁꯤꯦ
ꯁꯂꯁꯤ ꯑ ꯎꯝ ꯑꯗꯨꯝ ꯂꯥꯟꯖꯦꯟꯗꯨꯗ ꯂꯣꯏꯔꯒ
ꯃꯇꯝꯗꯤ ꯂꯩꯔꯤꯗꯥ
ꯑ ꯌꯥꯝꯔ ꯋꯥ ꯇꯉꯦ
ꯅꯣꯡꯗꯝꯝꯕ ꯅꯪꯒꯤ ꯅꯣꯡꯗꯝꯈꯣꯜꯁꯤꯁꯨ ꯅꯣꯡꯗꯝꯕꯤꯗꯤ ꯍꯦꯅ ꯇꯧꯖꯦ
ꯑ ꯂꯣꯡ ꯂꯣꯡꯗꯔ ꯂꯣꯡꯗꯪꯔ ꯆꯞ ꯆꯪ ꯑꯩ ꯌꯥ
ꯁꯤꯗꯩꯗ ꯑꯩꯈꯣꯏꯅ ꯃꯤꯠꯁꯤꯡꯐꯥꯎꯒꯤꯁꯤꯗ ꯊꯕꯛ ꯍꯣꯠꯅꯔꯤ ꯑꯗꯨꯒ ꯃꯣꯏꯅꯤꯁꯨꯗ ꯃꯋꯥ ꯃꯋꯥꯒ ꯋꯥꯔꯤ ꯁꯥꯟꯅꯔꯝ ꯒꯤꯅꯤ ꯑꯩꯈꯣꯏ ꯍꯨꯟꯗꯣꯛꯑꯒ
ꯀꯩꯁꯨ ꯈꯜ
ꯈꯟꯘꯕ ꯉꯝꯗꯦ ꯈꯟꯗꯕ ꯉꯝꯗꯦ
ꯑꯆꯨꯝꯕꯅꯦ ꯒꯤꯌꯟ ꯃꯦꯟꯒ ꯇꯘ꯭ꯔꯦꯘ ꯁꯤ ꯑꯃꯗꯣ ꯎꯝ
ꯐꯖꯅ ꯄꯤꯖꯔꯦꯕ ꯏꯕꯥꯅꯤꯅ ꯀꯩꯅꯣꯗ ꯄꯨꯔꯒ ꯁꯤꯡꯖꯨ ꯄꯤꯖꯅꯤ ꯇꯧ ꯁꯤꯐꯨꯠ ꯄꯤꯖꯅꯤ ꯇꯧꯔꯝꯕꯗꯣ
ꯄꯟꯂꯛ ꯑꯅꯨ ꯕ꯭ꯔꯥꯗ꯭ꯔ ꯑꯩꯋꯘꯤꯅꯨꯃꯤꯠ ꯃꯉꯥꯅꯤ ꯐꯖꯤꯟꯂꯛꯇ꯭ꯔꯦ
ꯑꯩ ꯅꯪꯉꯣꯟꯗ ꯇꯠꯇꯅ ꯍꯧꯔꯤꯁꯤ ꯅꯪ ꯊꯧꯅꯥ ꯂꯥꯛꯅꯕꯅꯤꯀꯣ ꯅꯪꯒꯤꯗꯤ ꯑꯗꯨꯃꯥꯏꯅ ꯍꯥꯏꯗꯣꯛꯑ ꯂꯩꯅ ꯑꯩꯒꯤꯗꯤ ꯤꯃ ꯑꯃ ꯈꯪꯅꯔꯦ ꯍꯥꯏꯔꯏꯁꯦ ꯋꯦꯇꯤꯡ ꯂꯩꯉ ꯑ
ꯌꯥ ꯇꯥꯡ
ꯑꯩꯒꯤ ꯄꯨꯟꯁꯤ ꯃꯐꯝꯨꯡ ꯃꯔꯥꯡ ꯈꯪꯗ꯭ꯔꯦ
ꯀ ꯃꯇꯤ ꯃꯇꯦꯡ ꯃꯥꯡꯉꯦ ꯄꯨꯂꯞꯄꯨ ꯃꯥꯡꯉꯕ ꯀꯧꯅꯣꯝ ꯇꯧ
ꯀꯩꯅꯣ
ꯄꯨꯟꯁꯤꯁꯦ ꯃꯇꯦꯛ ꯃꯇꯦꯛ ꯃꯥꯥꯡꯉꯦꯕ
ꯃꯥꯡꯈꯤꯔꯣꯏ ꯃꯥꯡꯈꯤꯔꯣꯏ ꯖꯒꯣꯏ ꯈꯨꯊꯦꯛ ꯀꯠꯂꯀꯥꯟꯗ ꯍꯛꯆꯥꯡ ꯃꯅ ꯐꯔꯀꯥꯟꯗ ꯂꯥꯛꯈꯤꯒꯅꯤ
ꯎ
ꯏꯈꯧ ꯃꯅꯥ ꯇꯣꯡꯂ ꯀꯟꯗꯥ
ꯂꯣꯏ ꯂꯛꯀꯥꯅꯤ ꯐꯤꯈꯧ ꯃꯅꯥ ꯌꯧꯘ꯭ꯔꯥ ꯀꯟꯘꯥꯂꯣꯏ ꯆꯠꯈꯤꯅꯤ
ꯃꯥꯅꯤ ꯑꯗꯨꯅ ꯀꯩꯗꯧꯕ ꯈꯥꯎ ꯇꯣꯡꯅꯕ ꯍꯣꯠꯅꯁꯤ
ꯑꯩꯈꯣꯏ ꯃꯥꯒꯥ ꯐ꯭ꯔꯦꯟ ꯑꯣꯔꯥ ꯂꯩꯔꯝꯕ ꯍꯥꯏꯇꯥꯔꯦꯅꯦ ꯉꯍꯟꯋꯥꯏꯒꯤꯘꯣ
ꯀꯛꯊꯠꯀꯦ
ꯑꯩꯅ ꯀꯥꯏ ꯍꯧꯃꯟꯘꯅꯥ ꯅꯊ꯭ꯋꯥꯏ ꯅꯨꯡꯉꯥꯏꯇꯕ ꯃꯥꯜꯂꯤ
ꯍꯧꯒꯤ ꯐꯟꯗꯦ ꯑꯩꯒꯤ ꯑꯩꯁ ꯑꯩ ꯐꯣꯟꯗꯦ ꯍꯧꯖꯤꯛ ꯑꯇꯩ ꯁꯣꯁꯦꯜ ꯃꯦꯗꯤꯌꯥ ꯑꯃ ꯌꯥꯎꯗ꯭ꯔꯦ ꯁ ꯍꯥꯏꯁꯤꯗꯤ ꯀꯣ ꯉꯥꯛꯇ ꯄꯥꯎ ꯏ ꯉꯥꯛꯇꯅꯦ ꯅꯨꯡꯉꯥꯏꯇꯕ ꯈꯣꯠꯇꯕ ꯑꯗꯨꯝꯕ ꯇꯑꯣꯏꯗꯅ ꯃꯣꯏ ꯄꯥꯎ ꯉꯥꯛꯇ ꯊꯣꯛꯣꯛꯗꯅ ꯁꯨꯝ ꯌꯦꯡꯉꯤ ꯆ ꯀ ꯌꯦꯅꯤꯕꯗ ꯋꯥ
ꯑꯉꯥꯡ ꯑꯣꯏꯔꯤꯉꯩꯗ ꯑꯍꯟꯁꯤꯡꯅ ꯃꯥꯏ ꯃꯥꯏ ꯄꯨꯕꯁꯨ ꯄꯨꯂꯣꯏ ꯌꯦꯡꯉꯤ ꯑꯩꯈꯣꯏꯅ ꯋꯥꯨꯍꯜꯂꯔꯀꯥꯟꯗ ꯑꯉꯥꯡꯁꯤꯡꯗ ꯄꯨꯕ ꯆꯠꯄ ꯃꯤꯠꯌꯦꯡ ꯐꯠꯆꯩ
ꯑ ꯇꯥ ꯆꯨꯝꯦ ꯇꯄꯤ ꯇꯝꯜ ꯋꯥꯐꯝ ꯑꯗꯨ
ꯐꯠꯆꯕꯅꯦ
ꯆꯃꯕ ꯋꯥꯐꯝꯅꯦ
ꯀꯛꯅꯤꯡꯉꯥꯏ ꯑꯃꯝꯇ ꯌꯥꯎꯒꯗꯕꯅꯤ
ꯀꯜ ꯐꯦꯁꯛ ꯏꯟꯁꯒ꯭ꯔꯝ ꯀ ꯂꯝ ꯂ ꯋꯥ ꯇꯪꯕ ꯐꯪꯗꯕ ꯑꯗꯨꯀ ꯑꯇꫭꯞꯄꯅꯤ ꯂꯥꯡꯊꯥꯛ ꯑꯦ ꯑꯥ ꯂꯣꯡ ꯆꯠꯂꯨꯕꯅꯤꯗ ꯂꯥꯡ ꯊꯛꯆꯜꯂꯛꯄꯗ
ꯂꯨꯍꯣꯡꯕ ꯑꯝꯗ ꯂꯥꯡ ꯈꯣꯟꯖ ꯂꯩꯔꯥ
ꯅꯠꯇꯦ ꯀꯦꯞꯁꯟꯗ ꯂꯨꯍꯣꯡꯕ ꯆꯠꯂꯨꯕꯅꯤꯗꯅ ꯍꯥꯏꯕꯀꫭ ꯑꯩꯅ ꯀꫭꯊꫭꯛꯏꯖꯤ ꯂꯥꯡ ꯊꯥꯛ ꯂꯩꯔꯝꯕꯌ ꯑꯗꯨꯁꯨ ꯀꯩꯅ ꯑ ꯑꯣ
ꯈꯪꯗꯔꯦꯍꯦ ꯑ ꯒꯌꯥꯟ ꯃꯦꯟꯒ ꯇꯥꯗꯔꯦꯀꫭ ꯁꯤꯌꯧꯔꯗꯤ ꯑꯩ ꯀꯣꯛ ꯆꯥꯛꯑꯦ
ꯀꯩꯕꯨ ꯀꯩꯔꫭꯏꯕ ꯑꯣꯟꯈ꯭ꯔꯁꯤꯔ ꯈꯪꯗꯦꯗ ꯑꯩ
ꯑꫭꯟꯕꯩꯗꯨꯔꫭ ꯃꫭꯏ ꯑꯍꯥꯟꯕꯗ ꯍꯥꯏꯗꯤ ꯑꯊꯣꯡꯕ ꯆꯥꯕ ꯍꯩꯅꯗꯕꯒꯤꯑꯩꯗꯤ ꯑꯍꯤꯡꯕ ꯆꯥꯕ ꯍꯩꯅꯗꯕꯩ ꯇꯧꯕꯗꫭ ꯁꯥ ꯊꯤ ꯁꯥꯕꯅꯦꯃꯥ
ꯀꯩꯕꯨ ꯀꯩꯕꯨ ꯑꯣꯟꯕ ꯊꯥꯒꯖꯤꯔ ꯈꯪꯗꯦ
ꯑꫭ ꯑꯗꯨꯒ ꯆꯥꯊꫭꯛꯄ
ꯎꯝ ꯆꯥꯊꯣꯛꯀꯅꯨꯍꯦ ꯑꯩꯅꯤ ꯃꯤꯗꯤ ꯆꯥꯒꯦꯅꯦ
ꯃꯅꯤꯡꯗ ꯍꯧꯗꯣꯛꯇꯕꯅꯦ ꯑꯩ ꯀꯅꯥ ꯃꯇꯝꯗ ꯑꯩ
ꯀꯔꯤꯔꯥ
ꯇꯝꯅꯩꯔ ꯍꯧꯗꫭꯡꯅ ꯏꯟꯅꯩꯔ ꯌꯥꯟꯃꯦꯟꯒ ꯇꯥꯗꯔꯦ
ꯅꯅꯨꯡꯉꯕ꯭ꯔꯣ ꯃꯗ ꯎꯝ ꯈꯅꯥꯎꯖꯤ ꯌꯥꯗꯔꯦ
ꯇꯩꯅꯣ ꯑꯣꯍꯥꯁꯤꯗꯒ ꯎ ꯀꯩꯅꯣꯅꯤ ꯑꯣ ꯑꯩꯈꯣꯏꯒꯤ ꯃꫭꯕꯥꯜꯂꯤꯖꯦꯟ ꯍꯥꯏꯕ ꯇꯥꯔꯦ ꯑꯗꯨꯕꯨ
ꯑ
ꯃꯥꯗꫭ ꯄ꯭ꯔꯃꫭꯗꯥꯏꯃꯟ ꯂꯥꯛꯑꯦ ꯍꯥꯏꯕ ꯄꯥꯎ ꯑꯃ ꯇꯥꯏꯌꯦ ꯂꯕꯨꯅ ꯍꯥꯏꯔꯛꯅꯦ ꯅꯍꯥꯟꯗꯒꯤ ꯂꯥꯛꯄ ꯃꯥꯜꯂꯦ
ꯑꯩ ꯉꯁꯥꯏ ꯅ ꯍꯥꯏꯔꯛꯄꯗ ꯂ ꯑꯅꯤ ꯂꯨꯄꯥ ꯄꯨꯡꯛ ꯀꯨꯟ ꯐꯪꯍꯧꯋꯤ ꯅꯤꯐꯨ ꯃꯥꯡꯒꯔꯦ
ꯀꯩꯗꯧꯖꯔꯨꯅꯦꯒꯦ ꯃꯥꯡꯖꯈꯤꯁꯅꯨ
ꯑꯃꯨꯛ ꯂꯩ ꯌꯥꯕꯗꫭ
ꯁꯥꯟꯅ ꯅꯤꯡꯕ ꯄꫭꯛꯇꯔꯦꯕ ꯍꯟꯗꯛꯇꯤ ꯑꯩꯖꯤ ꯀꯩ ꯁꫭꯝꯗꯖꯨ ꯑꯃꯨꯛ
ꯊꯕꯛ ꯆꯤꯟꯕꯩꯅꯤ
ꯊꯕꯛꯁꯨ ꯆꯤꯟꯕ ꯑꯗꯒꯤ ꯃꯇꯝꯖꯨ ꯂꯩꯇꯕ ꯍꯥꯏꯇꯥꯔꯦ ꯇꯨꯝꯕꯒ ꯆꯥꯕꯒ ꯎ ꯄꯣꯇꯤꯟꯖꯦ ꯀꯌꯥ ꯄꯤꯕꯅꫭ ꯈꯪꯗꯦꯅꯦ
ꯂꯤꯁꯤꯡ ꯑꯃ ꯄꯩꯁꯥ ꯄꯥꯒꯦ ꯍꯥꯏꯔꫭ
ꯎꯝ ꯅꯠꯇꯦ ꯉꯔꯥꯡꯗ ꯂꯤꯁꯤꯡ ꯀꯩꯅꯣ ꯊꯣꯛꯑꯗꯤ ꯌꯥꯔꯦꯅ ꯍꯥꯏꯒꯤ ꯂꯤꯁꯤꯡ ꯃꯔꯤ ꯂꯤꯁꯤꯡ ꯃꯔꯤ ꯂꯩꯗꯤ ꯌꯥꯔꯦ ꯊꯥ ꯑꯝꯗ ꯍꯥꯏꯗꯤ ꯆꯠꯊꯣꯛꯦ ꯆꯠꯁꯤꯟꯒ ꯆꯨꯝꯅꯒꯤ ꯅꯦꯆꯂꯦꯜ ꯆꯥꯕ꯭ꯔꯒ ꯍꯥꯏꯇꯥꯔꯦ ꯌꯦꯡꯗꯤ ꯌꯦꯡ ꯑꯗꯨꯒꯤꯗꯤ ꯊꯥ ꯑꯃꯗ ꯂꯤꯁꯤꯡ ꯃꯔꯤꯅ ꯌꯥꯔꯅꯦꯕ
ꯃꯜꯇꯤ ꯕꯤꯇꯥꯃꯤꯟꯅꯦ ꯑꯦꯃꯥꯏꯅꯣ ꯑꯦꯁꯤꯠꯅꯦ ꯀ꯭ꯔꯤꯇꯤꯟꯅꯦ ꯄ꯭ꯔꯤꯒꯣꯍꯣꯟꯅꯦ ꯕꯤꯁꯤꯇꯨꯒꯨꯂꯦꯟꯅꯦ ꯂꯨꯄꯥ ꯂꯤꯁꯤꯡ ꯈꯅꯥꯎ ꯅꯨꯡꯉꯥꯏꯇ꯭ꯔꯦ ꯋꯤꯕ꯭ꯔ ꯂꯨꯄꯥ ꯂꯤꯁꯤꯡꯅꯦ ꯂꯤꯁꯤꯡ ꯇ꯭ꯔꯥꯎꯉꯥꯒꯤ ꯑꯣꯏꯗꯤ ꯌꯥꯔꯦ ꯊꯥ ꯑꯅꯤ ꯃꯈꯥꯏ ꯑꯍꯨꯝꯒꯤ
ꯊꯥ ꯑꯍꯨꯝ ꯃꯔꯤ ꯍꯥꯏꯗꯤ ꯑꯅꯤ ꯈꯔ ꯍꯦꯟꯗ꯭ꯔꯗꯤ ꯋꯥꯈꯟ ꯅꯨꯡꯉꯥꯏꯇꯦ
ꯍꯥꯏꯗꯤ ꯑꯣ ꯊꯥ ꯑꯍꯨꯝꯒꯤ ꯂꯤꯁꯤꯡ ꯇꯔꯥ ꯂꯤꯁꯤꯡ ꯀꯌꯥ ꯑꯕ
ꯇ꯭ꯔꯥꯎꯉꯥ
ꯍꯥ
ꯇ꯭ꯔꯥꯎꯉꯥ
ꯑꯣ ꯑꯩ ꯀꯩꯅꯣꯝꯃ ꯇꯧꯔꯦ ꯑꯩ ꯀꯩꯅꯣꯝꯃ ꯇꯧꯏ ꯑꯩ ꯀꯩꯅꯣꯝꯃ ꯇꯧꯔꯦ ꯑꯩ ꯀꯩꯅꯣꯝꯃ ꯇꯧꯔꯦ
ꯍꯥꯏ ꯍꯥꯏ ꯍꯥꯏ
ꯅ ꯀꯅꯣꯡꯃ ꯇꯧꯋꯦ ꯏꯃꯥꯏ ꯅꯣꯏ ꯀꯩꯅꯣꯝ ꯄꯤꯖꯧ ꯑꯗꯨꯑꯣꯏ ꯇꯥꯔꯗꯤ ꯊꯥ ꯇꯔꯨꯛꯀꯤ ꯑꯣꯏꯅ ꯂꯤꯁꯤꯡ ꯀꯨꯟꯊ꯭ꯔꯥ
ꯃꯉꯥ ꯍꯥꯏꯖꯦ ꯌꯥꯝ ꯍꯣꯡꯒꯦ ꯇ꯭ꯔꯥꯎꯉꯥ ꯍꯥꯏꯕ ꯗꯨꯀꯥꯟꯗ ꯄꯩꯁꯥ ꯌꯥꯝ ꯇꯥꯡ ꯌꯥꯔꯦ ꯑꯃꯨꯛ
ꯇꯔꯨꯛꯇ ꯀꯨꯟꯊ꯭ꯔꯥꯅꯦꯕꯀꯣ
ꯎꯝ
ꯁꯨꯒꯥꯏꯗꯦ ꯑ ꯃꯊꯪ ꯊꯥ ꯍꯟꯗꯛ ꯊꯥꯅ ꯂꯣꯏꯔꯅꯤ ꯍꯥꯏꯔꯣꯕ ꯁꯤ ꯄꯣꯠꯁꯦ
ꯂꯣꯏꯔꯣꯏꯃꯤ ꯅꯪꯕꯣ ꯃꯤ ꯉꯥꯡ ꯇꯥꯗꯦ ꯂꯣꯏꯒꯤꯔꯣꯏꯕ ꯑꯗꯨꯝ ꯆꯪꯉꯛꯈꯤꯅꯤꯕ ꯏꯕꯥꯅꯤꯒꯤ ꯑꯦꯀꯥ꯭ꯎꯟ ꯌꯥꯝꯕꯅꯤꯅꯅꯦ
ꯎꯝ
ꯑꯗꯣ ꯁꯤ ꯃꯌꯥꯝꯖꯦ ꯂꯣꯏꯁꯤꯜꯂꯀꯥꯟꯗꯗꯤ ꯑꯃꯨꯛ ꯑꯅꯧꯕ ꯇꯥꯛꯁ ꯑꯃꯨꯛ ꯂꯥꯛꯑꯅꯦꯕ ꯅꯪꯒꯅꯤꯕ ꯑꯗꯨꯝ
ꯑꯣꯀꯦ
ꯑꯗꯨ ꯂꯥꯛꯇ꯭ꯔꯒꯁꯨ ꯊꯥ ꯑꯃꯨꯛ ꯂꯦꯞꯄꯁꯨ ꯌꯥꯏ ꯏꯕꯥꯅꯤꯒꯤ ꯊꯕꯛꯇꯣ
ꯎꯝꯍꯨꯝ
ꯃꯃꯥꯡꯒꯤꯗꯣ ꯌꯥꯎꯁꯪꯗ ꯂꯥꯛꯄꯗꯣ ꯅꯨꯡꯗꯤ ꯃꯇꯨꯡꯗ ꯑꯩ ꯑꯦꯄ꯭ꯔꯤꯟ ꯃꯦ ꯖꯨꯟ ꯖꯨꯟ ꯂꯣꯏꯔꯝꯗꯥꯏ ꯂꯥꯛꯄꯅꯦꯕ ꯑ ꯍꯧꯔꯛꯄꯗ ꯅꯠꯇ꯭ꯔꯥ ꯑꯦ ꯑꯗꯨꯗꯤ ꯊꯥ ꯊꯥ ꯑꯃꯇꯪꯅꯦꯕ ꯈꯦꯠꯅꯩꯗꯨ ꯅꯠꯇ꯭ꯔꯥ ꯑꯗꯨꯗꯤ ꯌꯥꯝ ꯈꯦꯠꯅꯕ ꯅꯠꯇꯦꯕ ꯑꯗꯨꯗꯤ ꯑꯗꯨ ꯀꯥꯟꯗꯗꯤ ꯏꯕꯥꯥꯅꯤꯒꯤ ꯊꯕꯛ ꯑꯇꯩ ꯑꯇꯩꯗꯣ ꯃꯌꯥꯝ ꯂꯣꯏꯁꯤꯜꯂꯝ ꯌꯥꯅꯤ ꯑꯗꯨꯅ ꯄꯩꯁꯥꯖꯨ ꯃꯌꯥꯝ ꯀꯩꯅꯣꯝ ꯇꯧ ꯇꯥꯔꯗꯤ ꯑꯗꯨꯏ ꯋꯥꯅꯤꯗ ꯅꯠꯇ꯭ꯔꯗꯤ ꯏꯕꯥꯅꯤ ꯇꯨꯝꯕ ꯆꯥꯕ ꯇꯣꯛꯑꯦ
ꯇꯣꯛꯑꯦ ꯇꯣꯛꯑꯦꯗꯤ ꯇꯣꯛꯑꯦ
ꯇꯨꯝꯕꯗꯩꯗꯤ ꯌꯣꯠ ꯊꯥꯡꯒꯠꯇꯕ ꯑꯗꯨꯗꯤ
ꯎꯝ
ꯋꯥꯛ ꯋꯥꯛ ꯐ꯭ꯔꯣꯝ ꯍꯣꯝ ꯑꯣꯏꯔꯖꯨ ꯌꯥꯗ꯭ꯔꯦꯍꯦ ꯕ‌꯭ꯔꯗ꯭ꯔ
ꯀꯩꯌꯥꯕꯅꯤꯅ ꯑꯁꯦꯡꯀꯤ ꯋꯥꯛ ꯐ‍꯭ꯔꯣꯝ ꯍꯣꯝ ꯍꯥꯏꯔꯗꯤ ꯁꯨꯃꯥꯏ ꯇꯧꯔꯤꯅꯦꯕ ꯇꯧꯕꯗꯤ ꯑꯁꯦꯡꯕꯗꯤ ꯑꯍꯤꯡ ꯅꯨꯡꯗꯥꯡ ꯈꯪꯗꯒꯩ ꯇꯧꯗꯨꯏꯅꯦ ꯅꯨꯡꯊꯤꯟꯗ ꯑꯣꯏꯅ ꯇꯨꯝꯗꯨꯏꯅꯦ ꯄꯥꯎ ꯈꯣꯡ ꯍꯣ ꯃꯥ ꯃꯥꯗꯤ ꯌꯨꯝꯗꯩ ꯊꯕꯛ
ꯑꯣꯐꯤꯁ ꯁꯀꯤꯄꯥꯔ
ꯎꯝ ꯇꯨꯝ ꯍꯣꯀꯠꯄꯅꯤ ꯀꯔ
ꯀꯥꯏꯔꯁꯨ ꯑꯩꯈꯣꯏ ꯄꯣꯠꯇꯤ ꯂꯩꯔꯅꯤ ꯑꯗꯨ ꯅꯨꯃꯤꯠꯇꯨꯃꯨꯛ ꯍꯔꯥꯎꯔꯅꯤ ꯑꯃꯨꯛ
ꯅꯩꯔꯅꯤ ꯈꯣꯏ ꯊꯤꯅ ꯅꯩꯈꯥ